ꯍꯥꯥ
ꯆꯥꯛꯀ ꯆꯔꯥꯕꯥꯕ
ꯆꯔꯦꯅ ꯉꯁꯤꯗꯤ ꯕꯣꯔꯠꯇ ꯏꯆꯥꯅ ꯄꯥꯈꯣꯟ ꯊꯥꯕꯗ ꯑꯩꯈꯣꯏꯠ ꯆꯠꯄꯗ ꯋꯥꯔ ꯔꯕꯅꯤꯅ ꯑꯩꯈꯣꯏ ꯃꯥꯒ ꯑꯩꯈꯣꯏ ꯁꯨꯅꯤꯂꯥꯡꯒꯅ ꯆꯥꯛ ꯉꯟꯇꯥ ꯊꯣꯡꯉ ꯊꯥꯅꯝꯃꯤ ꯋꯥꯗꯤ ꯋꯥꯔꯦ ꯏꯁꯥ ꯍꯥꯛꯇꯛꯇꯒꯗꯤ ꯁꯨꯃꯥꯏꯅ ꯆꯠꯂꯛ ꯃꯃꯥꯒꯤ ꯃꯄꯥ ꯅꯨꯄꯥ ꯇꯣꯝꯃꯦ
ꯅꯣꯏꯗꯤ ꯑꯗꯨꯝ ꯂꯩꯕ꯭ꯔꯕ
ꯎꯝ ꯃꯥꯥꯃꯣ ꯍꯣꯏꯒ ꯑꯩꯈꯣꯏꯒꯤ ꯌꯨꯝ ꯅꯛꯅꯩꯌꯦꯕꯥ ꯂꯝ ꯅꯛ ꯂꯩꯕꯒꯤ ꯑꯩꯈꯣꯏꯔꯣꯝꯗ ꯑꯗꯨꯅ ꯑꯩ ꯆꯠꯈ꯭ꯔꯒ ꯑꯩꯈꯣꯏ ꯃꯃꯥ ꯃꯊꯥꯏ ꯂꯩꯍꯧ ꯅꯨꯡꯉꯥꯏꯇꯕ ꯃꯣꯏꯕꯥꯅꯤ ꯑꯗꯨꯝ ꯂꯩꯕ
ꯀꯩꯅꯣꯗꯅꯤꯗꯥꯏꯅꯦ ꯅꯪ ꯈꯣꯏꯔꯨꯗꯅꯤꯗꯥꯏꯅꯦ
ꯑꯗꯨꯅ ꯑꯗꯨꯅ ꯑꯩꯈꯣꯏ ꯆꯦ
ꯑꯣ ꯑꯣ
ꯕꯦꯝꯃ ꯃꯔꯤ ꯃꯇꯥ ꯁꯪꯒ ꯄꯪꯒ ꯆꯥꯈ꯭ꯔꯕꯖꯥꯠꯅꯤ
ꯃꯥꯏ ꯄꯦꯝꯃꯥ
ꯏꯝꯐꯥꯜꯗꯒ ꯆꯠꯄꯁꯦ ꯒꯥꯔꯤ ꯅꯪꯍꯧꯗ꯭ꯔꯦ ꯀꯥꯏꯅꯅꯦ ꯄꯥꯈꯠꯇꯦ ꯄꯩꯁꯥ ꯌꯥꯎꯔꯛꯇ꯭ꯔꯦꯅꯁꯨ ꯄꯥꯈꯠꯦ ꯍꯥꯏꯗꯤ ꯆꯪꯁꯤꯜꯂꯒ ꯑꯗꯨꯝ ꯂꯧ ꯌꯥꯏ ꯈꯪꯕꯒꯤ
ꯇꯨꯀꯗꯤ ꯈꯟꯗꯦꯗꯥ ꯗꯤ ꯑ ꯈꯟꯗꯦ ꯃꯤꯟꯁ ꯄꯥꯈꯠꯄꯗꯤ ꯇꯧꯗꯦꯕ ꯈꯪꯅꯕ ꯑꯗꯨꯝ ꯏꯃꯥꯟꯅꯕꯤꯒꯨꯝꯕ ꯑꯗꯨꯝ ꯂꯩꯕꯅꯤꯅꯀꯣ
ꯑꯗꯨꯅ ꯑꯩꯈꯣꯏꯅ ꯈꯔ ꯇꯥꯔꯛꯄꯩꯅꯤꯗꯅ ꯑꯗꯨꯅꯤ ꯍꯥꯏꯁꯦ
ꯇꯥꯜꯂꯛꯄꯩ ꯈꯛ ꯇꯥꯜꯂꯛꯄꯩ ꯈꯛ ꯅꯠꯇꯥꯕ
ꯍꯧꯖꯤꯛꯄꯨꯗꯤ ꯑꯩꯈꯣꯏ ꯃꯦꯆꯤꯌꯣꯔ ꯑꯣꯏꯔꯦꯗꯅ
ꯎꯝ
ꯋꯥꯈꯜꯗꯣ ꯈꯟꯕ ꯉꯝꯃꯦꯕ ꯃꯇꯥꯡ ꯃꯇꯦꯡ ꯂꯧꯕ ꯈꯣꯠꯄꯩꯗꯣ ꯄꯤꯛꯏꯉꯩꯗ ꯍꯧꯅ ꯄꯥꯈꯠꯂꯛꯇꯦꯕ ꯍꯥꯟꯅꯗꯒꯤ ꯑꯩꯗꯤ
ꯕꯤꯁꯅꯨꯄꯨꯔ ꯌꯥꯎꯈꯔꯗꯤ ꯀꫪꯤꯝ ꯈꯟꯕꯤꯗꯦ ꯐꯥꯗꯨꯅ ꯇꯣꯉꯥꯟꯕ ꯑꯣꯏꯔꯦ ꯑꯣ ꯅꯣꯏ ꯊꯧꯕꯥꯜ ꯅꯨꯡꯕꯥꯜꯗꯤ ꯑꯩ ꯈꯪꯗꯦꯀꯣ
ꯁꯥꯏ ꯏꯕꯦꯝꯃꯥ ꯅꯨꯃꯤꯗꯥꯡ ꯇꯨꯝꯉꯝꯗꯦ ꯑꯩꯗꯤ ꯐꯩꯖꯨꯞ ꯁꯨꯞꯇꯁꯨ ꯇꯨꯝꯕ ꯍꯩꯅꯗ꯭ꯔꯤꯕ
ꯐꯩꯖꯨꯞꯁꯨ ꯁꯨꯕꯅꯤꯡ ꯁꯥꯕꯁꯨ ꯁꯨꯁꯥ
ꯑꯩꯗꯤ ꯏꯪꯕꯩ ꯇꯥꯄꯏ ꯇꯧꯋꯦ ꯉꯣ ꯐꯩꯖꯨꯞ ꯁꯨꯄꯇ꯭ꯔꯗꯤ
ꯐꯩꯁꯨ ꯁꯣꯇ꯭ꯔꯗꯤ ꯍꯩꯅꯗꯦ ꯑꯗꯨꯅ ꯑꯗꯨꯝ ꯁꯣꯞꯄꯤ ꯁꯨꯞꯄꯒꯅ ꯑꯃꯨꯛ ꯁꯥꯒꯠꯂꯦ ꯁꯣꯛꯇ꯭ꯔꯒ ꯅꯨ ꯏꯪꯦ
ꯈꯣꯡ ꯅꯥꯝꯃ ꯁꯨꯞꯄ ꯅꯥꯝ ꯑꯃ ꯊꯥꯡꯇꯣꯛꯄ
ꯑꯗꯨꯕꯨꯗꯤ ꯇꯥꯑꯣꯏꯅꯦꯕ
ꯑꯗꯨꯣꯅ ꯎꯄꯥꯥꯏꯅꯤ
ꯅꯍꯥꯟꯋꯥꯏ ꯄꯤꯛꯏꯉꯩꯗꯅ ꯁꯤꯒꯤ ꯅꯨꯡꯁꯥ ꯑꯃꯁꯤꯗ ꯀꯣꯏꯆꯦꯟ ꯆꯦꯅ ꯁꯥꯟꯅꯔꯛꯏꯅꯦꯀꯣ
ꯀꯥꯊꯤ ꯃꯗꯅ ꯑꯁ ꯎꯇꯤꯟꯒ ꯃꯔꯕꯅꯤ ꯍꯦ
ꯎꯠꯁꯣꯛ ꯃꯨꯗꯦꯕꯦꯝꯃ ꯑꯩꯒꯤ ꯈꯣꯡ ꯈꯨꯠ ꯏꯁꯀꯤꯟꯗꯤ ꯗꯥꯛ ꯌꯥꯝ ꯇꯥꯒꯜꯂꯤ ꯈꯤꯇꯪ ꯇꯧꯕ ꯑ ꯇ ꯍꯋꯕ ꯑꯗꯨꯗ ꯈꯣꯡ ꯈꯨꯠꯁꯤꯗꯤ ꯃ ꯇꯥꯗꯕ ꯗꯥ ꯑꯝꯇ ꯂꯩꯇꯦ
ꯀꯥꯆꯤꯕꯨ ꯏ ꯑꯣꯏꯔꯏꯁꯤ ꯑꯥ ꯇꯥꯏ ꯅꯠꯇ ꯁꯥꯏꯀꯜꯒ ꯊꯧ ꯍꯥꯏ ꯂꯄꯗꯤ
ꯁꯀ ꯀ ꯃꯣꯏꯗꯗꯤ ꯏꯃꯥ ꯁꯥꯏꯀꯜ ꯑꯃꯃꯝ ꯄꯨꯊꯣꯛꯑꯒ ꯀꯩꯅꯣꯐꯧꯅꯤ
ꯂꯩ ꯀꯥꯏ ꯍ ꯇꯣꯛꯇ ꯂꯩ ꯀꯥꯏ ꯍ ꯇꯣꯛꯇꯦ ꯃꯤ ꯂꯩꯦꯀꯥꯏ ꯌꯧꯅꯤ
ꯄꯦꯅꯥ ꯈꯣꯡꯖꯥꯡꯁꯤꯐꯧꯅꯤ ꯌꯧꯔꯤꯕꯁ
ꯀ ꯑꯣꯏ ꯍꯦ ꯑꯩꯉꯣꯏꯔꯣꯣꯡꯒꯦ ꯍꯣꯏ ꯃꯣꯏ ꯑꯁꯣꯝ ꯀꯩꯅꯣ ꯇ꯭ꯔꯣ ꯂꯥꯛꯕꯤꯗꯣ ꯑꯩꯈꯣꯏ ꯀꯥꯟ ꯍꯣꯏꯔꯣꯝ ꯃꯣꯏ ꯃꯣꯏꯗꯒꯤ ꯑꯃꯨꯛ ꯈꯛꯇꯤ ꯆꯠꯂꯨꯔꯦ ꯑꯩꯈꯣꯏ ꯃꯣꯏꯒꯤ ꯑꯣ ꯃꯃꯃꯥꯏ ꯄꯄ ꯃꯣꯏꯗꯒꯤ ꯑꯃꯨꯛ ꯈꯛꯇꯤ ꯆꯠꯂꯨꯔꯦ ꯑꯗꯨ ꯅꯠꯇꯕꯗ ꯑꯩ ꯆꯠꯇ꯭ꯔꯤ
ꯀꯣꯏ ꯂꯕꯤꯒꯨꯝ ꯅꯅꯨꯡ ꯐꯥꯔꯣꯛ ꯑ ꯀꯩꯅꯣꯗꯒꯤ ꯐꯥꯎꯗꯣꯛꯄ ꯌꯥꯏꯗꯅ
ꯎꯝ
ꯎꯝ ꯁꯣ ꯃꯣꯏꯔꯥꯡ ꯈꯨꯅꯧ ꯀꯧꯇꯥ ꯐꯥꯎꯗꯣꯔꯄ ꯌꯥꯏꯅ
ꯎꯝ
ꯑꯗꯨꯗꯨ ꯐꯥꯎꯗ ꯎꯄꯔ ꯅ ꯇꯅ ꯆꯥꯥꯛ ꯇꯗꯨ
ꯑꯩꯈꯣꯏ ꯂꯝꯕꯤꯁꯦ ꯆꯨꯔꯆꯥꯟꯄꯨꯔꯒꯤ ꯀ ꯏꯔꯥꯡ ꯊꯣꯛꯇ꯭ꯔꯤꯉꯩꯗꯗꯤ ꯌꯥꯝ ꯆꯤꯜꯂꯦꯕꯀꯣ ꯍꯧꯖꯤꯛꯇꯤ ꯍꯣꯏ ꯆꯤꯟ ꯀꯣꯝꯃꯦ ꯍꯥꯏꯕꯕꯨꯗꯤ ꯌꯥꯗꯦ ꯑꯗꯨꯝ ꯍꯥꯟꯅꯗꯩ ꯍꯥꯟꯅꯗꯒꯤꯩ ꯆꯥꯡ ꯑꯗꯩꯗꯤ ꯌꯥꯎꯁꯪ ꯊꯧꯔꯤ ꯊꯠꯄꯒꯁꯦ ꯑꯩꯈꯣꯏ ꯂꯩꯔꯛꯁꯦ ꯑꯩꯈꯣꯏ ꯇꯤꯗꯤꯝ ꯔꯣꯠꯁꯦ ꯉꯥꯏꯍꯥꯛ ꯊꯠꯄꯗ ꯑꯗꯨꯝ ꯍꯥꯏꯗꯤ ꯑꯌꯨꯛꯀꯤ ꯄꯨꯡ ꯇꯔꯥꯃꯥꯊꯣꯏ ꯑꯃ ꯑꯅꯤ ꯁ꯭ꯋꯥꯏꯗꯩ ꯊꯠꯄꯗꯨꯅ ꯄꯨꯡ ꯕꯥꯔꯣꯐꯥꯎ ꯊꯠꯄꯗ ꯑꯗꯨꯝ
ꯍꯧꯖꯤꯛꯁꯦ ꯕꯁ ꯑꯃꯨꯛ ꯀꯧꯇꯥ ꯐꯥꯎ ꯆꯦꯜꯂꯦꯗꯅ
ꯎꯝ
ꯑꯗꯨꯗꯨꯅ ꯀꯩꯅꯣ ꯇꯧꯕ ꯃꯥꯜꯂꯦꯗ ꯍꯥꯏꯗꯤ ꯑ ꯃꯤ ꯑꯗꯨꯅ ꯒꯥꯔꯤ ꯆꯤꯜꯂꯛꯑꯃꯅꯦꯕ
ꯑꯥ
ꯍꯥꯏ ꯍꯥꯟꯅ ꯃꯔꯛ ꯑꯃꯗꯤ ꯄꯨꯔꯥ ꯄꯠꯠꯇꯠꯂꯨꯔꯦꯗꯅ
ꯑꯥ
ꯐꯛꯇ ꯐ ꯌꯥ
ꯂꯁꯤ
ꯃꯥ
ꯑ
ꯀꯌꯥ ꯄꯌꯥ ꯄꯤꯌꯥꯕꯅꯃ
ꯀꯔꯣ ꯀꯔꯣ ꯏꯔꯣꯟꯕ ꯑꯃ ꯀꯔꯣ ꯀꯥꯡꯍꯧ ꯑꯃ
ꯑꯃꯌꯥꯗꯅ ꯃꯇ ꯑꯋꯥꯔꯅꯤꯅ
ꯎꯝ
ꯇꯔ ꯍꯔ
ꯅꯣꯡ ꯃꯥ ꯇꯅꯤ
ꯅꯪꯗꯤ ꯅꯃꯥꯟꯅꯒ ꯊꯣꯡ ꯊꯣꯡ ꯄꯤꯖꯗꯕ ꯑꯉꯥꯡꯅꯤꯅꯀꯣ
ꯒꯦꯗꯒꯤ꯭ꯔꯗꯔꯅ ꯐꯣꯡꯉꯕꯤ
ꯇꯨꯝꯃ ꯇꯅꯤ ꯏꯕ
ꯑꯁꯤ ꯂꯣꯏꯔꯒꯗꯤ ꯇꯣꯛꯑꯁꯦ ꯆꯥꯛ ꯆꯥꯅꯕ ꯇꯧꯒꯦ
ꯅ ꯆꯁ ꯍꯥꯏ꯭ꯕ
ꯇꯒꯤꯁꯤ ꯀꯣꯊꯣꯡꯅꯤ ꯆꯀꯧ ꯊꯧ ꯃ ꯏ ꯊꯦꯡꯅꯌꯦ ꯀꯣꯏ
ꯆꯤꯛꯀꯜꯂꯣꯑꯣ ꯑꯗꯨꯗꯤ ꯐꯣꯇꯣ ꯀꯥꯞꯊꯣꯔꯛꯑꯅꯤ
ꯎꯝ ꯎ ꯇ ꯍꯥꯏꯦꯕ
ꯅꯠꯇꯦ ꯕꯤꯠ ꯂꯧꯗꯣꯏꯅꯦ ꯇꯨꯝꯕꯗ
ꯑꯍꯥꯎꯕ ꯌꯦꯡꯉꯒꯁꯨ ꯇꯨꯝꯅꯤꯡꯉꯦ ꯅꯣꯡꯉꯥꯜꯂꯒꯁꯨ ꯑꯍꯥꯎꯕ ꯆꯥꯅꯤꯡꯉꯦ
ꯈꯪꯗꯦꯗꯣ ꯌꯥꯝ ꯅꯣꯔꯃꯦꯜ ꯑꯣꯏꯅ ꯂꯩꯅꯤꯡꯉꯤ ꯄꯆꯤ
ꯔꯃꯤꯜ ꯇꯥꯗ꯭ꯔꯕꯨ ꯍꯥꯏꯁꯦ ꯅꯪꯀꯣ
ꯅꯠꯇꯦꯗ ꯇꯧꯅꯔꯤꯕ ꯃꯌꯥꯝꯁꯦ ꯏꯔꯥꯡ ꯃꯌꯥꯝꯁꯦ ꯂꯣꯏꯅ ꯇꯨꯞꯁꯤꯜꯂꯒ ꯀꯨꯞꯁꯜꯂ ꯂꯒ ꯂꯣꯏ ꯂꯒ ꯅꯔꯃꯦ ꯂꯣꯏꯅꯤ ꯍ
ꯋꯥꯟ ꯗꯦ ꯋꯥꯟꯗꯦ
ꯕꯦꯝ ꯋꯥꯟ ꯗꯦꯗꯣ ꯉꯥꯏꯕꯗ ꯑꯩꯈꯣꯏ ꯄ꯭ꯔꯥꯏꯝ ꯂꯣꯏꯈ꯭ꯔꯅꯤ ꯕꯦꯝ
ꯀꯩꯅꯣ ꯏꯝꯐꯜꯗ ꯂꯩꯔ ꯂꯣꯏ
ꯏꯝꯐꯥꯜ ꯅꯩꯅꯅꯤꯡꯉꯦ ꯆꯤꯡꯌꯥꯗ ꯅꯩꯅꯅꯤꯡꯉꯤ
ꯏꯌꯥ ꯑꯗꯨꯁꯨꯨ ꯅꯅꯤ ꯁꯤꯤ ꯂꯨꯄ ꯆꯤꯡꯗ
ꯃꯅꯤꯄꯨꯔꯒꯤ ꯆꯤꯡꯌꯥꯗ ꯅꯩ ꯌꯥꯗ꯭ꯔꯁꯨ ꯁꯤꯂꯣꯡ ꯆꯤꯡꯌꯥꯗ ꯅꯩꯔꯨꯔ ꯂꯣꯏꯔꯦꯗ ꯄꯩꯁꯥ ꯈꯤꯇꯪ ꯐꯉꯦ
ꯑꯣꯗ ꯄꯁꯥꯏ ꯇꯨꯒ ꯂꯣ ꯑꯗꯨ
ꯗ
ꯂꯥꯏꯐꯁꯦ ꯕꯔꯕꯥꯔ ꯇꯥꯔꯦ ꯕꯔꯕꯥꯠ
ꯁꯤꯂꯣ ꯌꯥ ꯑꯇꯒꯤ ꯐꯌꯦ
ꯁꯤꯂꯣꯡꯗ ꯑꯩꯈꯣꯏ ꯚꯏ ꯑꯩ ꯂꯩꯌꯦ ꯑꯩꯗꯤ ꯇꯤꯛꯀꯦꯠ ꯀꯥ ꯆꯠꯈ꯭ꯔꯗꯤꯦ ꯂꯩꯐꯝ ꯆꯥꯐꯝꯗꯤ ꯋꯥꯕꯤꯗꯦ
ꯌꯥꯔꯁ ꯀꯇ ꯑꯣꯁ ꯈ ꯀ꯭ꯔꯥꯖꯜꯅꯦ ꯆꯂꯁꯤ
ꯃꯥꯅꯦ ꯑꯩꯈꯣꯏ ꯆꯦꯅꯁꯨ ꯑꯩ ꯀꯣꯏꯕ ꯄꯨꯕꯤꯕꯅꯦ ꯑꯗꯨꯝ ꯄꯨꯕꯤꯅꯦ
ꯍꯉꯁ ꯦ ꯀ ꯑꯌꯦꯁꯝ ꯂꯥꯛꯀꯅꯤꯗꯅ ꯃꯌꯥꯝ ꯊꯦꯡꯗꯅ ꯀꯅꯤꯅ ꯑꯏꯁ ꯅꯅꯨꯡꯑꯁ ꯅꯪꯒꯤ ꯑꯩ
ꯑꯌꯦꯁ ꯃ ꯇ ꯊꯤꯕ ꯃꯥꯇ
ꯑꯗꯨꯗꯤ ꯆꯅꯤꯌꯦ
ꯃꯤꯒꯤ ꯃꯀꯥꯗ ꯌꯦꯠꯆꯕꯤ ꯌꯦꯠ ꯆꯕꯤ ꯇꯧꯕꯩ ꯁꯦꯝ ꯂꯩꯗꯥꯏꯩꯅ
ꯍꯤꯒ ꯄꯨꯡ ꯀꯌꯥ ꯇꯥ ꯂꯒꯦ
ꯄꯨꯡ ꯅ ꯑꯣꯏꯅ ꯇꯥꯕ ꯌꯥꯕ ꯇꯥꯔꯦ ꯈꯨꯟꯗꯨꯕꯨ ꯍꯇ ꯉꯥꯏꯔꯦ
ꯦꯂꯨ ꯑ ꯇ ꯇꯨꯨ ꯍꯌꯦ ꯄꯨꯡꯒꯌꯥ ꯆ ꯌꯥꯥꯏ ꯅꯣ
ꯑꯩꯈꯣꯏ ꯑꯕꯦꯝꯃꯩ ꯁꯦꯟꯖꯤꯕꯤꯌꯥꯔꯗꯒꯤ ꯇꯨꯋꯜꯐꯀꯤ ꯀꯩꯅꯣꯒꯤ ꯄ꯭ꯔꯤꯟꯁꯤꯄꯥꯜ ꯁꯥꯏ ꯂꯧꯍꯟꯈꯤꯗꯣꯏꯅꯤ ꯑꯗꯨꯗꯨꯒ ꯀꯩꯅꯣꯒꯤ ꯃꯣꯏꯒꯤ ꯐꯣꯔꯋꯥꯔꯗꯤꯡ ꯂꯦꯇꯔ ꯍꯥꯏꯕ꯭ꯔꯥ ꯑꯗꯨꯗꯨꯒ ꯏꯍꯜꯂꯣꯏ ꯌꯦ ꯑꯗꯨ ꯏꯍꯜꯂꯒ ꯄꯨꯈꯤꯗꯨꯅꯦ ꯊꯥꯗꯣꯛ ꯊꯥꯖꯤꯟ ꯐꯔꯛ ꯇꯥꯅꯤ ꯇꯦꯟꯒꯤ ꯃꯥꯔꯛ ꯁꯤꯠ ꯍꯦꯛ ꯂꯥꯛꯄꯒ ꯇꯦꯟꯒꯤ ꯃꯥꯔꯛ ꯁꯤꯠꯇꯨ ꯄꯨꯔꯒ ꯑꯃꯨꯛ ꯀꯥꯎꯟꯁꯤꯜ ꯆꯠꯇꯣꯏꯅꯦ ꯑꯩ ꯄꯨꯔ ꯆꯠꯈ꯭ꯔꯗꯕꯅꯤ ꯑꯗꯨ ꯉꯥꯏꯈꯤꯅꯦ ꯑꯩꯅ ꯄꯨꯡ ꯑꯃ ꯑꯅꯤ ꯑ ꯑꯗꯨꯋꯥꯏ ꯆꯠꯇꯣꯏꯅꯦ ꯑꯗꯨ ꯅꯪꯅꯕ ꯁꯣꯏꯗꯔ ꯄꯔꯣ ꯍꯥꯏ ꯍꯥꯏꯒ
ꯊꯞ ꯇꯧꯕꯧꯕ꯭ꯔꯣ ꯍꯥꯏꯗꯤ ꯑꯉꯥꯡꯒꯅ ꯑꯝꯝ ꯍ
ꯑꯉꯥꯡ ꯑꯅꯤ ꯀꯥꯏꯅ ꯃꯥꯡ ꯇꯥꯛꯄ ꯑꯉꯥꯡ ꯉꯥꯛꯇ
ꯅ ꯊꯥꯄꯗ
ꯃꯤꯒ ꯆꯠꯂꯤꯒꯤꯁꯨ ꯑꯁꯤ ꯈꯨꯋꯥꯡꯒ ꯅꯥꯔꯤꯍꯦ ꯂꫭꯏꯁꯤꯜ ꯂꯛꯇꫭꯔꯦ
ꯄꯅꯕ ꯋꯥꯗꯕꯃ ꯈꯩꯇꯪ ꯊꯥꯡꯕ ꯂꯦꯡꯕ ꯇꯧꯕꯒꯅꯦ ꯑꯗꯨꯝ ꯅꯥꯏ ꯑꯗꯨꯝ ꯀꯩꯅꯣꯝ ꯇꯧꯋꯤ ꯈꯪꯅꯤ ꯄꯨꯟꯁꯤꯁꯦ ꯕꯔꯕꯥꯔ ꯇꯥꯔꯦ ꯃꯤꯅ ꯁꯀꯤꯔꯥ ꯆꯍꯤ ꯀꯨꯟ ꯌꯥꯡꯈꯩ ꯁꯨꯔ ꯗ ꯅꯤꯛꯇꯅ ꯑꯩꯈꯣꯏꯅ ꯁ꯭ꯋꯥꯏꯗ ꯈꯤꯇꯪ ꯇꯧꯕꯒ ꯀꯣꯛꯉ ꯗꯤꯍꯥꯏꯗ꯭ꯔꯦꯇꯜ
ꯄꯂꯦꯇ ꯊꯀꯤꯔꯒꯒ ꯃꯔꯦ ꯑꯄꯨꯗꯤ
ꯍꯣꯏꯗ ꯃꯥꯗꯚꯅꯁꯨ ꯐꯥꯎꯗꯦꯗꯣꯏ
ꯍꯣꯏ ꯁꯖꯤꯔ ꯁꯖꯤꯔ ꯍꯣꯏ ꯍꯣꯏ ꯀꯣꯏ ꯃꯥꯒꯤ ꯋꯥꯀꯥ ꯋꯥꯀꯥꯒ ꯉꯝꯃꯔꯣꯏ
ꯀꯁꯔꯦ ꯄꯨꯡ ꯇꯥꯁꯜꯂꯦꯌꯦ ꯅꯨꯉꯥꯏ ꯇꯨꯝꯃꯨꯔꯣꯆꯣ